ꯑꯥꯎ ꯍꯜꯂꯥꯛꯑꯣ
ꯎꯝ
ꯎꯝ ꯎꯝ ꯁꯣꯕꯨ ꯀꯩ ꯀꯛ ꯀꯔꯤ ꯀꯔꯤ ꯍꯣꯠꯅꯔꯤ
ꯃꯗꯤ
ꯃꯔꯤ
ꯅꯨꯡꯉꯥꯏꯔꯤ
ꯦꯀꯔꯤ ꯊꯕꯛ ꯁꯨ ꯄꯨꯔꯣ ꯉꯁꯤ
ꯑꯁꯤ ꯀꯩꯅꯣ ꯆꯠꯂꯦ ꯀ꯭ꯂꯥꯁ ꯆꯠꯂꯦ
ꯆꯂꯦꯂ
ꯑꯌꯨꯛ ꯍꯧꯒꯠꯂꯦ ꯑꯌꯨꯛ ꯍꯧꯒꯠꯂꯦ
ꯎꯝ
ꯐ ꯆꯥꯛ ꯆꯥꯔꯦ ꯊ꯭ꯤꯔꯤ ꯐꯥꯏꯔꯦ ꯂꯣꯏꯁꯤꯜꯂꯦ ꯆꯠꯂꯦ ꯑꯂ ꯑꯦ ꯐꯁꯨꯨꯔꯦ ꯑꯃꯨꯕ ꯆꯪꯕꯤꯔꯦ ꯑꯗꯨ ꯍꯧꯖꯤ ꯄꯣꯊꯥꯔꯤ
ꯊꯕꯛ ꯌꯥꯝ ꯆꯤꯠꯂꯅꯦ
ꯎꯝ ꯅꯪꯗꯤ
ꯃ ꯋꯥꯔꯝꯕꯅꯤꯀꯣ
ꯍꯣꯏ
ꯑꯩꯐꯥꯎ ꯑꯗꯨꯝ ꯂꯩꯕ ꯀꯩꯅꯣꯅꯤ ꯁꯣꯏ ꯑꯣꯏ ꯌꯥꯝ ꯌꯥꯝ ꯋꯥꯥꯏ
ꯎꯝ ꯑꯗꯣ ꯍꯧꯖꯤꯛꯇꯤ ꯐꯈ꯭ꯔꯦꯗ
ꯑꯩꯈꯣꯖꯦꯟ ꯇꯥꯕꯒꯦꯔ
ꯎꯝ
ꯈꯪꯉꯦꯕꯥ ꯑꯩꯁꯨ
ꯆꯨꯝꯃꯦ ꯆꯨꯝꯃꯦ ꯌꯥꯝ ꯍꯥꯏꯩꯌꯦ ꯅꯪ ꯌꯥꯝ ꯆꯨꯝꯕ ꯋꯥꯐꯝꯅꯤ
ꯚꯥꯏꯀꯣ
ꯑꯥ ꯃꯊꯪꯗ ꯑꯗꯨꯃꯥꯏ ꯍꯥꯏꯔꯛꯑꯅꯨꯀꯣ ꯑꯣꯏꯁꯨ ꯑꯣꯏꯗꯕꯗꯣ ꯍꯥꯏꯔꯒ ꯑꯩꯗꯣ ꯅꯠꯇꯦ ꯍꯥꯏꯒꯗꯕꯁꯨ ꯅꯪ ꯅꯨꯡꯉꯥꯏꯔꯔꯣꯏꯗ꯭ꯔꯥꯅ
ꯇꯜꯂꯤꯍ‌ꯦ ꯅꯁꯤ ꯑꯩ
ꯆꯟ꯭ꯔꯅꯦ
ꯎꯝ ꯑꯁ ꯈꯪꯗꯦ ꯇꯨꯝꯅꯤꯡꯕꯩꯔꯥ ꯈꯪꯗꯦ
ꯐꯨꯔꯛꯀꯅꯤ
ꯑꯁ ꯇꯨꯝꯅꯤꯡ ꯀꯥꯟꯗ ꯐꯨꯔꯗꯤ ꯇꯨꯝꯅꯤꯡꯕ ꯒꯥꯁꯦ ꯂꯣꯏꯅ ꯃꯥꯡꯈꯤꯅꯤꯀꯣ ꯇꯜꯂꯦ
ꯑꯁ ꯍꯟꯗꯛꯇꯤ ꯂꯝꯕꯤꯁꯨ ꯌꯥꯝ ꯅꯨꯡꯉꯥꯏꯔꯦ ꯉꯥꯏꯍꯥꯛ ꯉꯥꯏꯍꯥꯛꯇ ꯑꯗꯨꯝ ꯌꯧꯔꯦ ꯂꯝꯕꯤꯗꯣ ꯎꯐꯨꯟꯁꯨ ꯌꯥꯝ ꯊꯥꯡꯗ꯭ꯔꯦ ꯀꯣ
ꯑꯣ ꯍꯣꯏ ꯌꯥꯝ ꯅꯨꯡꯉꯥꯏꯔꯦꯀꯣ ꯂꯝꯕꯤꯗꯣ ꯅꯍꯥꯟꯗꯤ ꯑꯁ ꯎꯐꯨꯟ ꯉꯥꯛꯇ
ꯎꯐꯨꯟ ꯈꯇꯔ ꯅꯠꯇꯦ ꯑꯃꯣꯛꯀ ꯑꯥ ꯀꯩꯅꯣ ꯇꯧꯋꯦ ꯂꯝꯕꯤꯗꯣ ꯅꯨꯡꯉꯥꯏꯇꯕꯒꯤ ꯇꯣꯡꯕ ꯐꯥꯎ ꯌꯥꯗꯕꯅꯦ
ꯎꯝ
ꯍꯧꯖꯤꯛꯀꯤ ꯀꯩꯁꯨ ꯇꯧꯗꯦ
ꯍꯧꯖꯤꯛꯇꯤ ꯏꯁꯁ ꯑꯗꯨꯒꯤ ꯑꯋꯥꯕꯗꯣ ꯀꯣꯛꯈ꯭ꯔꯦ ꯅꯦ
ꯎꯝ ꯑꯗꯨꯒ ꯄꯨꯡ ꯃꯤꯅꯤꯠ ꯃꯉꯥꯒꯨꯝꯕ ꯆꯪꯒꯗꯕ ꯂꯝꯕꯤꯗꯣ ꯃꯤꯅꯤꯠ ꯑꯅꯤ ꯑꯍꯨꯝ ꯑꯗꯨꯋꯥꯏꯗ ꯀꯣ ꯆꯪꯈ꯭ꯔꯦ
ꯌꯥꯝ ꯐꯔꯦ ꯑꯗꯨ ꯈꯪꯗꯦꯅꯦ ꯃꯣꯏꯅ ꯁꯦꯝꯕꯁꯦ ꯀꯌꯥꯝ ꯀꯨꯏꯅ ꯆꯠꯇꯣꯏꯅꯣ ꯂꯝꯕꯤ
ꯑꯗꯣ ꯍꯧꯖꯤꯛꯁꯨ ꯃꯔꯛ ꯃꯔꯛꯇꯗꯤ ꯈꯔ ꯇꯠꯄ ꯍꯧꯔꯛꯈ꯭ꯔꯦꯗ ꯑꯗꯨꯗ ꯁꯨꯝ ꯁꯨꯝ ꯀꯨꯠꯊꯔꯛꯑꯅꯤ ꯑꯗꯨꯗꯗꯤ ꯂꯝꯕꯤ ꯁꯨꯝ ꯁꯨꯝ ꯁꯨꯝ ꯊꯤꯔꯛꯑꯅꯤ
ꯑꯁꯤ ꯁꯦꯝꯕꯁꯦ ꯆꯍꯤ ꯀꯥꯌꯥꯔꯛꯇꯤ ꯆꯠꯀꯅꯤ ꯁꯦꯝꯗ꯭ꯔꯤꯐꯥꯎ
ꯆꯍꯤ ꯑꯃ ꯐꯥꯎ ꯆꯠꯀꯗꯕ ꯃꯥꯟꯗꯦꯗꯥ
ꯑꯁ ꯋꯥꯏꯅꯦ
ꯋꯥꯕ꯭ꯔꯥ
ꯎꯝ
ꯅꯣꯏꯒꯤ ꯆꯥꯛ ꯊꯣꯡꯕꯤꯌꯨꯔꯥ
ꯑꯁ ꯇꯜꯂꯦꯗ ꯍꯥꯎꯗꯧ ꯃꯥꯟꯗꯦ ꯅꯪ ꯈꯨꯠꯅ ꯅꯪꯅ ꯊꯣꯡꯕꯗꯣ
ꯍꯥꯥ ꯍꯦꯛ ꯆꯥꯅꯤꯡꯉꯦ ꯍꯥꯏꯔꯛꯑꯕ ꯌꯦꯡꯎ ꯅꯪ
ꯀꯔꯤ ꯆꯥꯛꯅꯣꯗ ꯄꯨꯛ ꯊꯜꯂꯕ ꯀꯥꯟꯁꯤꯗ ꯑꯣꯒꯦ ꯇꯧꯋꯦꯀꯣ
ꯍꯣꯔꯦꯟꯒꯤꯗꯤ ꯍꯣꯔꯦꯟꯅ ꯈꯟꯅꯁꯦ ꯀꯔꯤꯅꯣ ꯈꯪꯗꯦ
ꯑꯦ ꯑꯦ ꯑꯦ ꯏꯁꯧ ꯌꯥꯝ ꯂꯥꯡꯉꯤꯅꯦ ꯃꯁꯤ ꯅꯨꯄꯥꯁꯦ ꯂꯩꯃꯤꯟꯅꯕ ꯅꯨꯡꯉꯥꯏꯔꯣꯏ
ꯎꯝ ꯉꯔꯥꯡ ꯅꯪ ꯕꯦꯠꯇꯤꯡ ꯇꯧꯕꯗꯣ ꯄꯩꯁꯥ ꯊꯥꯅꯈꯤꯕꯗꯣ ꯑꯗꯨꯒ ꯂꯩꯃꯤꯟꯅꯔꯣ ꯑꯗꯨꯗꯤ
ꯑ ꯇꯥꯅꯤꯡꯗꯦ
ꯑꯁ ꯑ ꯍꯔꯥꯎ ꯍꯧꯔꯦ ꯇꯨ
ꯇꯥꯅꯤꯡꯗꯦ ꯑꯩ
ꯏ ꯅꯣꯛ ꯅꯣꯛꯑꯒ ꯍꯥꯏꯔꯒ
ꯅꯣꯛꯄ ꯅꯠꯇꯦ ꯂꯣꯛ ꯈꯨꯕꯅꯦ ꯑꯥ ꯍꯨ ꯇꯧꯕꯅꯦ ꯀꯩꯅꯣ ꯅꯦꯍꯦ ꯑꯉꯛꯄꯅꯤꯍꯦ ꯅꯥꯪꯁꯨ ꯂꯣꯛ ꯈꯨꯐꯧ ꯅꯣꯛꯑꯦ ꯍꯥꯏꯕ ꯑꯁꯦꯡꯕꯅꯦ ꯍꯧꯖꯤꯛꯀꯤꯗꯣ ꯂꯣꯛ ꯈꯨꯕꯅꯦ
ꯏꯁ ꯅꯆꯤꯟꯗꯤ
ꯑꯁꯦꯡꯕ ꯍꯥꯏꯔꯒ ꯂꯣꯏꯔꯦꯍꯦ ꯂꯣꯛ ꯈꯨꯕꯐꯥꯎ ꯅꯣꯛꯑ ꯀꯔꯤꯅꯣ
ꯎ
ꯃꯥꯅ ꯀꯣ
ꯅꯣꯛꯄꯒꯤꯅꯦ ꯂꯣꯛ ꯈꯨꯔꯛꯏꯗꯨ
ꯅꯍꯥꯟ ꯏꯃꯥꯟꯅꯕꯤꯒ ꯈꯪꯅꯧ ꯍꯥꯏꯅ ꯑꯩꯅ ꯄꯤꯕꯅꯦꯗꯅ
ꯎꯝ
ꯏꯃꯥꯟꯅꯕꯤꯒꯤ ꯀꯩꯅꯣꯗꯣ ꯃꯥꯒꯤ ꯐꯣꯇꯣꯗꯣ
ꯎꯝ
ꯑꯩꯉꯣꯟꯗꯗꯤ ꯅꯤꯔꯛꯇ꯭ꯔꯒ ꯑꯃꯨꯛ ꯏꯃꯥꯟꯅꯕꯤ ꯑꯃꯗꯣ ꯑꯃꯗꯨꯗ ꯅꯤꯕ ꯃꯥꯒꯤ ꯑꯩꯒꯤ ꯏꯃꯥꯟꯅꯕꯤꯒꯤꯗꯣ ꯄꯤꯌꯣ ꯍꯥꯏꯅ ꯏꯃꯥꯟꯅꯕꯤ ꯑꯃꯗ ꯃꯥꯅ ꯅꯤꯕ ꯑꯗꯨꯒ ꯏꯃꯥꯟꯅꯕꯤꯗꯨꯅ ꯑꯩꯉꯣꯟꯗ ꯃꯥꯒꯤꯗꯣ ꯃꯥꯅ ꯑꯗꯨ ꯅꯃꯥꯟꯅꯕꯤꯒꯤꯗꯣ ꯐꯣꯇꯣ ꯅꯤꯔꯛꯑꯦ ꯅꯪ ꯂꯩꯔꯗꯤ ꯊꯥꯕꯤꯈꯣ ꯍꯥꯏꯕ ꯑꯗꯨꯒ ꯑꯩꯗꯣ ꯅꯤꯕꯤꯔꯒ ꯊꯥꯔꯛꯄꯀꯣ ꯏꯃꯥꯟꯅꯕꯤꯅ ꯑꯗꯨꯒ ꯑꯩꯅ ꯑꯃꯨꯛ ꯍꯧꯖꯤꯛꯀꯤ ꯅꯨ ꯃꯄꯥꯗ ꯊꯥꯕꯤꯕ
ꯑ ꯑꯁ ꯍꯧꯖꯤꯛ ꯍꯣꯏ ꯑꯗꯨꯕꯨ ꯒꯌ꯭ꯥꯟꯃꯥꯟ ꯇꯥꯗꯦꯍꯦ
ꯑ
ꯏꯃꯥꯟꯅꯕꯤ ꯏꯃꯥꯟꯅꯕꯤ ꯀꯌꯥ ꯑꯃ ꯇꯗꯦ
ꯏꯃꯥꯟꯅꯕꯤꯗꯣ ꯑꯩꯅ ꯃꯣꯏꯅꯤ ꯈꯪꯅꯅꯤꯡꯉꯥꯏ ꯂꯧ ꯄꯤꯗꯅ ꯑꯗꯨꯒꯤ ꯏꯃꯥꯟꯅꯕꯤꯒꯤ ꯐꯣꯇꯣꯗꯣ ꯅꯤꯕ ꯑꯗꯨ ꯅꯨ ꯅꯨꯄꯥꯅ ꯑꯩꯒꯤ ꯏꯃꯥꯟꯅꯕꯤ ꯑꯇꯣꯞꯄ ꯑꯃꯗ
ꯑꯣ ꯑꯣ ꯑꯣ
ꯑꯩꯅ ꯏꯃꯥꯟꯅꯕꯤꯗꯨꯗ ꯅꯤꯕꯤꯔꯒ ꯑꯩꯅ ꯑꯃꯨꯛ ꯍꯧꯖꯤꯛꯀꯤ ꯅꯨꯄꯥꯗꯨꯗꯥ ꯊꯥꯕꯤꯌꯦ ꯍꯥꯏꯕꯅꯤꯗ ꯑꯁꯤ ꯑꯣꯏꯔꯦ ꯏꯃꯥ ꯍꯥꯥ
ꯃꯥꯅꯗꯤ ꯀꯥꯔꯤ ꯍꯥꯏꯕ꯭ꯔꯥ
ꯑꯩꯅ ꯅꯪ ꯏꯃꯥꯟꯅꯕꯤꯒꯤ ꯅꯤꯕꯗꯣ ꯁꯤꯅꯦ ꯑꯩꯅ ꯑꯩꯉꯣꯟꯗ ꯅꯤꯔꯛꯀꯦ ꯍꯥꯏꯗꯦ ꯅꯪꯗꯤ ꯑꯩꯅ ꯍꯥꯏꯕꯤꯕ ꯑꯗꯨꯒ ꯃꯥꯅ ꯑꯁ ꯅꯃꯥꯟꯅꯕꯤꯅ ꯍꯥꯏꯔꯛꯄ꯭ꯔꯥ ꯑꯗꯨ ꯅꯨꯄꯤꯗꯣ ꯆꯩ ꯆꯥꯔꯅꯤ
ꯗ
ꯅꯪꯉꯣꯟꯗ ꯍꯥꯏꯔꯛꯄ꯭ꯔꯥ ꯃꯥ ꯆꯩ ꯆꯥꯔꯅꯤ ꯍꯥꯏꯅ ꯍꯥꯏꯔꯛꯄ
ꯑꯗꯣ ꯐꯣꯇꯣꯒꯤ ꯃꯔꯝꯗꯨꯗꯤ ꯀꯔꯤ ꯍꯥꯏꯒꯦ
ꯀꯔꯤꯁꯨ ꯍꯥꯏꯗꯦꯅꯥ ꯑꯗꯨꯗꯤ ꯊꯥꯕꯤꯕꯅꯦ ꯑꯗꯨꯗꯤ ꯃꯥꯒꯤ ꯑꯄꯥꯝꯕꯅꯦ ꯃꯥꯅ ꯄꯥꯝꯃꯗꯤ ꯑꯗꯨꯝ ꯑꯗꯨꯝ ꯁꯥꯖꯔꯅꯤ ꯑꯩ ꯑꯩ ꯑꯩ ꯌꯥꯎꯗꯦ ꯑꯗꯨꯗ ꯑꯩ ꯈꯪꯗꯦ
ꯍꯟꯗꯛ ꯍꯟꯊꯥꯒꯔꯕ
ꯉꯁꯤ ꯉꯁꯥꯏ
ꯅꯨꯄꯥꯗꯨ ꯀ ꯀꯅꯥꯅꯣꯕ ꯅꯪ ꯊꯅꯥꯕꯥ ꯅꯨꯄꯗꯨꯔꯣ
ꯑꯣ ꯑꯗꯨ ꯅꯨꯄꯥꯗ ꯄꯤꯕꯤꯕ ꯏꯃꯥꯟꯅꯕꯤꯒꯤ ꯃꯥꯅ ꯌꯦꯡꯅꯤꯡꯉꯦ ꯍꯥꯏꯕꯀꯣ ꯑꯗꯨꯒ ꯑꯩꯉꯣꯟꯗꯗꯤ ꯅꯤꯗꯕꯤꯗ ꯑꯇꯣꯞꯄꯗ ꯅꯤꯔꯛꯄ ꯗꯨꯒꯤꯅꯤꯗ
ꯎꯝ
ꯈꯪꯉꯕ
ꯈꯪꯒꯦ
ꯁꯛ ꯇꯨꯒꯥ
ꯆꯠꯂꯨꯍꯦ ꯎꯁꯨ ꯎꯗꯅ ꯁꯛꯇꯨꯒ ꯁꯛꯇꯨꯒ
ꯃꯁꯛ ꯇꯨꯒ
ꯀꯜꯂꯛꯄ꯭ꯔꯣ
ꯍꯣꯏ
ꯀꯜꯂꯛ ꯑꯁꯨ ꯎꯄꯥꯏ ꯂꯪꯇꯦ
ꯀꯔꯤꯒꯤ
ꯄꯤꯕ ꯌꯥꯗꯕꯅꯤꯅ ꯑꯩ ꯁꯛꯁꯤꯗꯤ ꯄꯤꯕ ꯌꯥꯕ ꯗꯕꯅꯤꯅ
ꯏꯪꯂꯛ ꯑꯦꯗ
ꯏꯪꯂꯛꯑꯗꯤ ꯏꯪꯂꯛꯑꯗꯤ ꯇꯨꯝꯈ꯭ꯔꯣ
ꯇꯨꯝꯅꯤꯡꯗꯦ ꯍꯧꯖꯤꯛ ꯇꯨꯝꯃꯒ ꯀꯔꯤꯅꯣ
ꯇꯨꯝꯃꯨ
ꯅꯪ ꯇꯨꯝꯃꯣ
ꯅꯪ ꯇꯨꯝꯃꯣ
ꯅꯪ
ꯑꯩꯗꯤ ꯇꯨꯝ ꯇꯨꯝꯕꯅꯦ ꯍꯧꯖꯤꯛ ꯑꯗꯨꯝ ꯇꯨꯝꯃ ꯂꯩ ꯅꯪꯁꯨ ꯇꯨꯝꯃꯣ
ꯋꯥ ꯉꯥꯡꯒꯅꯣ
ꯉꯥꯡꯒꯅꯤ ꯋꯥ
ꯉꯥꯡꯒꯅꯨ ꯉꯥꯡꯒꯅꯨ
ꯉꯥꯡꯒꯅꯤ
ꯉꯥꯡꯒꯅꯨ ꯉꯥꯡꯒꯅꯨ ꯉꯥꯡꯒꯅꯨ
ꯋꯥ ꯉꯥꯡꯗꯔꯗꯤ ꯀꯔꯤꯇꯧ ꯍꯥꯏꯕꯔꯥ
ꯑꯩꯅ ꯉꯝꯃꯦ ꯅꯪ ꯉꯥꯡꯒꯅꯨ ꯉꯥꯡꯒ
ꯇꯥꯅꯤꯡꯗꯦ
ꯉꯥꯡꯒꯅꯨ
ꯆꯥꯗꯥ
ꯏꯁ ꯍꯅꯨꯕꯧ
ꯇꯥꯅꯤꯡꯗꯄꯅ
ꯍꯅꯨꯕꯥ
ꯍꯥꯎꯅꯦ ꯍꯥꯎꯅꯦ ꯀꯔꯤ ꯍꯥꯏ ꯒꯦꯔꯥ
ꯅꯌꯥ ꯂꯣꯏ ꯇꯦꯛꯈ꯭ꯔꯕꯣ
ꯇꯦꯛꯈ꯭ꯔꯦ ꯀꯩꯗꯧꯁꯦ ꯍꯥꯏꯅꯣ
ꯍꯥ
ꯑꯁ ꯁꯦꯔꯥꯟ ꯇꯨ ꯔꯥꯟ ꯇꯧꯕ ꯌꯥꯝ ꯍꯩꯀꯣ ꯅꯪꯗꯤ ꯑꯩꯁꯨ ꯑꯗꯨꯃꯥꯏ ꯇꯧꯕ ꯍꯩ ꯍꯩꯔꯝꯃꯒꯗꯤ ꯑꯁ ꯅꯨꯡꯉꯥꯏꯅꯤꯗ
ꯅꯨꯡꯉꯥꯏꯍꯦ ꯏꯪ ꯏꯪ ꯂꯥꯎꯔ
ꯏꯪ ꯏꯪ ꯂꯥꯎꯕ꯭ꯔꯣ
ꯎꯝ
ꯍꯔꯦꯟꯗꯤ ꯆꯥꯛ ꯊꯣꯡꯒꯗꯔꯥ ꯅꯪ
ꯀꯔꯤꯒꯤ ꯑꯩ ꯆꯠꯀꯅꯤꯅ
ꯉꯟꯅ ꯊꯣꯡꯉꯒ ꯆꯠꯀꯗ꯭ꯔꯥ ꯍꯥꯏꯕꯅꯤ
ꯆꯠꯂꯨꯗꯣ ꯑꯩꯕꯨ ꯀꯨꯔꯤꯅꯣ ꯑꯩꯁꯦ ꯌꯥꯝ ꯀꯟꯕ ꯃꯥꯟꯕ꯭ꯔ ꯅꯪ
ꯃꯥꯟꯗꯕꯒꯤ ꯍꯪꯕꯅꯤꯗ
ꯌꯥꯝꯅ ꯊꯕꯛ ꯀꯟꯕ ꯃꯤꯒꯤ ꯇꯥꯏꯞꯇ
ꯅꯪꯕꯨ ꯅꯪꯅ ꯊꯣꯡꯉꯗꯤ ꯅꯪ ꯆꯩ ꯆꯥꯒꯦꯇ ꯍꯥꯏꯌ‌ꯦꯅ ꯇꯧꯕꯅꯦ
ꯑꯣ ꯑꯗꯨ ꯑꯣꯏꯕ꯭ꯔꯥ ꯑꯩ ꯊꯪꯒꯅꯤ ꯑꯥ
ꯐꯖꯅꯥ ꯊꫭꯡꯉꯨꯀꫭ
ꯅꯪ ꯁꯨ ꯅꯆꯤꯟ ꯌꯥꯝ ꯊꯤꯗ ꯇꯝꯂ‌ꯦ
ꯅꯪꯗꯤ ꯊꯤꯗꯕ꯭ꯔꯣ
ꯊꯤꯗꯦ
ꯏꯁ ꯊꯤꯗ‌ꯦ
ꯊꯤꯗ‌ꯦ
ꯊꯤꯌꯦ ꯅꯆꯤꯟ ꯌꯥꯝ ꯌꯥꯝ ꯊꯤꯌꯦ ꯅꯪ
ꯑꯁꯦꯡꯕ ꯌꯦꯡꯉꯣ ꯅꯪ ꯑꯃꯨꯛ ꯍꯥꯏꯔꯛꯄ ꯀꯥꯟꯅꯤ
ꯀꯔꯤ ꯍꯥꯏꯔꯛ ꯍꯥꯏ ꯍꯥꯏꯗꯣꯏꯕ ꯑꯩꯅ ꯏꯁ ꯇꯅꯤꯡꯗꯤꯀꯣ
ꯀꯥꯥꯎꯔꯣꯏ
ꯑꯦ ꯃꯥꯏꯗꯤ ꯇꯧꯔꯒꯅꯨꯍꯦ ꯃꯨꯛꯅꯥ ꯀꯨꯝꯁꯤ ꯁꯝ ꯁꯝꯅ ꯑꯗꯨꯝ ꯂꯩꯁꯤꯀꯣ
ꯁꯛꯇꯨꯒꯥ
ꯄꯤ ꯑꯃ ꯑꯣꯏꯔꯒ ꯄꯥꯥꯏ ꯌꯥꯝ ꯀꯥꯔ ꯑꯃ
ꯆ ꯆꯩꯅ ꯊꯥꯛꯇꯒ ꯇꯥꯕ꯭ꯔꯣ
ꯏ ꯇꯥꯏꯅꯦ ꯇꯥꯏꯅꯦ
ꯇꯥꯄꯔ
ꯇꯥꯗ꯭ꯔꯗꯤ
ꯀꯔꯤꯌꯦ
ꯅꯪꯅ ꯋꯥ ꯉꯥꯡꯕꯒꯤ ꯇꯥꯕ ꯈꯪꯕ꯭ꯔꯥ
ꯑꯁ ꯑꯗꯨꯃꯥꯏꯅ ꯇꯧꯕ꯭ꯔꯥ ꯑꯩꯗꯤ ꯉꯛꯑꯍꯦ
ꯎꯝ
ꯑꯩꯅ ꯋꯥꯉꯥꯡꯗꯤ ꯅꯪ ꯍꯦꯛ ꯇꯥꯕ꯭ꯔꯥ
ꯈꯪꯗꯦ ꯑꯩꯁꯨ
ꯈꯪꯗꯕ꯭ꯔꯥ ꯑꯣ ꯑꯣ ꯌꯥꯝ ꯄꯪꯉꯅꯤ ꯅꯪꯗꯤ
ꯎꯝ
ꯌꯥꯝ ꯄꯪꯕ ꯖꯤꯕ ꯑꯣꯏꯔꯝꯃꯤꯅꯦ ꯃꯨꯛ ꯀꯥꯞꯀꯅꯤꯀꯣ ꯑꯩꯗꯤ ꯊꯦꯝꯕꯁꯨ ꯉꯝꯃꯣꯏ